ꯍꯜꯂꯣ
ꯇꯥꯕ꯭ꯔꯣ
ꯇꯥꯏꯌꯦ ꯇꯥꯏꯌꯦ
ꯑꯦꯁ ꯅꯣꯏꯗꯤ ꯀꯅꯥꯒꯤ ꯌꯨꯝꯗ ꯕꯣꯜ ꯌꯦꯡꯕ꯭ꯔꯅꯦ
ꯀꯅꯥ ꯀꯤꯔ
ꯅꯣꯏ ꯕꯣ ꯌꯦꯡꯅꯤꯡꯉꯥꯏ ꯅꯠꯇ꯭ꯔꯣ ꯗꯨꯀꯥꯟ ꯂꯥꯛꯄꯗꯣ
ꯃꯥꯅꯦ ꯃꯥꯅꯦ ꯕꯣ ꯌꯦꯡꯅꯕꯒꯤ ꯄꯣꯠꯆꯩ ꯈꯔ ꯂꯧꯕꯅꯦ
ꯅꯣꯏ ꯌꯨꯝꯗꯕꯗꯣ ꯅꯣꯏ ꯌꯨꯝꯗꯔꯕ
ꯅꯠꯇꯦ ꯏꯃꯥꯟꯅꯕ ꯈꯣꯏꯗꯅꯦ
ꯑꯣ ꯅꯨꯡꯉꯥꯏꯌꯦꯍꯦ ꯅꯣꯏꯁꯦ
ꯈꯪꯗꯦꯅꯦ ꯕꯣꯔꯒꯤ ꯃꯇꯝꯗꯗꯤ ꯈꯔ
ꯄꯩꯁꯥꯁꯨ ꯄꯩꯁꯥꯁꯨ ꯂꯩꯌꯦ ꯀꯔꯤꯔꯣ ꯅꯪꯁꯨ ꯀꯣ ꯑꯩ ꯅꯪꯉꯣꯟꯗ ꯒ꯭ꯌꯥꯟ ꯇꯥꯗꯕ ꯑꯃ ꯍꯥꯏꯒꯦꯀꯣ ꯑꯩ ꯍ ꯅꯪ ꯑꯩ ꯅꯉꯣꯟꯗ ꯀꯣꯜ ꯇꯧꯔꯛꯀꯦ ꯍꯥꯏꯔꯗꯤ ꯌꯨꯟ ꯍꯥꯡꯕ ꯆꯠꯀꯦ ꯍꯥꯏꯕꯗꯨꯣ ꯀ꯭ꯔꯤꯒꯕ
ꯅꯪꯁꯨ ꯇꯥꯏꯃꯤꯡ ꯆꯞ ꯆꯥꯕ ꯈꯛꯇꯪꯗ ꯇꯧꯔꯛꯑꯦ ꯀꯔꯤꯅꯣ
ꯉꯁꯤꯁꯨ
ꯁꯦꯡꯕꯅꯦ ꯑꯩꯗꯤ ꯏꯁꯤꯡ ꯊꯛꯄꯗꯣ ꯑꯩꯗꯤ ꯑꯗꯨꯝ ꯒꯦꯂꯂꯣꯟ ꯒꯦꯂꯂꯣꯟ ꯊꯛꯄꯒꯤꯅꯦ ꯑꯁꯦꯡꯕꯅꯦ ꯑꯩ ꯑꯦꯕ꯭ꯔꯤ ꯐꯥꯏꯚ ꯇꯦꯟ ꯑꯗꯨꯝ ꯇꯧꯋꯦ
ꯑꯣ
ꯈꯪꯗꯦ ꯅꯪꯁꯨ ꯇꯥꯏꯃꯤꯡ ꯌꯥꯝ ꯆꯥꯏ
ꯑꯩꯗꯤ ꯂꯩꯏꯅꯥꯒꯨꯝꯕꯁꯨ ꯂꯩꯥꯕ꯭ꯔꯥꯅ ꯑꯃꯨꯛ ꯋꯥꯈꯜ ꯋꯥꯕ
ꯍꯔꯥ ꯅꯪꯁꯨ
ꯑꯩ ꯀꯣꯜ ꯇꯧꯔꯛꯀꯦ ꯍꯥꯏꯕ ꯃꯇꯝꯗ ꯑꯗꯨꯝ ꯌꯨꯣꯟ ꯍꯪꯒꯦ ꯍꯪꯒꯦ ꯑꯗꯨꯝ ꯍꯥꯏꯕꯒꯤ
ꯍꯥꯏꯔ ꯔꯣꯏ ꯑꯗꯣꯏꯗꯤ
ꯎꯝ ꯃꯊ ꯑ ꯅꯪ ꯃꯄꯥꯟ ꯆꯠꯇꯄ꯭ꯔꯣ ꯍꯧꯖꯤꯛ
ꯆꯠꯇꯦ
ꯀꯅꯥꯕꯨ ꯁꯞꯄꯣꯔꯠ ꯇꯧꯅꯤ
ꯑꯁ ꯑꯗꯤ ꯏꯪꯂꯦꯜ ꯅꯤ ꯏꯪꯂꯦꯜ
ꯍꯣꯏꯁꯨ ꯑꯁꯤ ꯀ꯭ꯋꯥꯏꯅꯤ ꯋꯥꯔꯤ ꯁꯥꯟꯅꯕ ꯂꯣꯏꯔꯒ ꯌꯦꯡꯈ꯭ꯔꯒꯦ ꯕꯤꯜꯗꯤꯡ ꯑꯍꯝꯗꯣ ꯐꯖꯗ꯭ꯔꯣ ꯋꯥꯡꯁꯨ ꯋꯥꯡꯉꯦ
ꯁꯤ
ꯖꯥꯕꯒꯤ ꯁꯄꯣꯠ ꯇꯥꯕ ꯅꯠꯇꯦ ꯍꯥꯏꯒꯅꯨꯗꯨ ꯅꯍꯥꯟꯗꯒꯤ ꯅꯍꯥꯟꯗꯒꯤ ꯃꯥꯕꯨꯗꯤ ꯄꯥꯝꯔꯒ ꯂꯩꯈ꯭ꯔꯦ
ꯄꯥꯝꯕꯒꯤ ꯁꯞꯄꯣꯔꯠ ꯇꯧꯔꯝꯃꯗꯤ
ꯔꯤꯌꯜ ꯃꯦꯗ꯭ꯔꯤꯛꯗ ꯂꯩꯌꯦꯅ ꯔꯤꯌꯦꯜ ꯃꯦꯗ꯭ꯔꯤꯛꯇꯤ ꯄꯥꯝꯗꯤ ꯄꯥꯝꯗꯕꯅꯤ ꯑꯗꯨ ꯑꯣꯏꯔꯁꯨ ꯃꯣꯏꯕꯨꯗꯤ ꯑꯗꯨꯝ ꯄꯥꯝꯅꯤꯗ ꯏꯕ ꯄꯦꯒ ꯃꯣꯏ ꯑꯅꯤꯕꯨꯗꯤ
ꯃꯁꯛ ꯐꯖꯕꯒꯤꯔꯣ ꯏꯝꯕꯥ ꯄꯦꯁꯨ
ꯕꯥꯄꯦꯗꯣ ꯁꯛ ꯐꯖꯕ꯭ꯔꯅꯦ
ꯐꯖꯔꯦ ꯑꯗꯨꯗꯤ ꯃꯤ
ꯏ ꯄꯦꯛ ꯑꯩꯈ꯭ꯋꯥ ꯁꯥꯛ ꯕꯖꯥꯔꯗꯤ ꯆꯥꯛ ꯊꯤꯕꯁꯦ ꯁꯤ ꯂꯥꯏꯗꯤ ꯂꯩꯔꯣꯏꯗ ꯄ꯭ꯔꯤꯊꯤꯕꯤꯗ ꯄꯥ
ꯁꯛꯊꯤꯔꯁꯨ ꯃꯒꯨꯟ ꯂꯩꯔꯤꯗꯨꯗꯤ ꯃꯤ
ꯑꯗꯨꯅꯦ ꯑꯗꯨꯝ ꯌꯦꯡꯕꯗ ꯅꯨꯡꯁꯤꯕ ꯑꯃ ꯂꯩꯌꯦꯕ ꯃꯉꯣꯟꯗ
ꯑꯩꯗꯤ ꯁꯨꯝꯂꯅꯨꯡ ꯅꯨꯡꯁꯤꯔꯦ ꯃꯥꯕꯨꯀꯣ
ꯑꯁ ꯃꯤꯁꯤꯕꯨꯗꯤ ꯍꯦꯟꯅ ꯅꯨꯡꯁꯤꯌꯦꯗ ꯒꯣꯜ ꯒꯨꯝꯕ ꯀꯣꯜ ꯇꯧꯗ꯭ꯔꯁꯨ ꯌꯥꯔꯦ ꯈꯟꯕꯅꯦ ꯑꯩ ꯅꯪ ꯀꯅꯥꯒꯤꯦ ꯐꯦꯦꯟꯁꯔꯣ ꯑꯗꯨꯗꯤ
ꯍꯧꯖꯤꯛꯀꯤꯗꯨꯗꯤ ꯁꯨꯡꯌꯥ ꯌꯥꯅꯤꯡꯗꯦ
ꯁꯤꯕꯨꯗꯤ ꯄꯥꯝꯃꯦꯗ ꯐ꯭ꯔꯥꯟꯁꯇꯁꯨ ꯑꯗꯨꯝ ꯁꯞꯄꯣꯔꯠ ꯇꯧꯋꯦ ꯑꯗꯨ ꯑꯣꯏꯔꯁꯨ ꯃꯤꯦꯁꯤꯕꯨꯗꯤ ꯍꯦꯟꯅ ꯄꯥꯝꯃꯦꯕ ꯋꯥꯔꯜ ꯀꯥꯞꯇꯗꯤꯕ ꯄꯦꯁꯤꯒꯣ ꯀꯣꯜ ꯇꯧꯗ꯭ꯔꯁꯨ ꯌꯥꯔꯦꯕ ꯁꯤꯈ꯭ꯔꯗꯤ ꯐꯒꯗꯕ ꯃꯣꯏꯗꯣ ꯑꯗꯨꯝ ꯏꯁꯀꯣꯔ ꯇꯧꯈ꯭ꯔꯅꯤꯕ ꯈꯪꯉꯦꯗ ꯅꯍꯥꯟꯒꯤ ꯃꯤꯦꯁꯤꯒꯤ ꯔꯦꯀꯣꯔꯠꯁꯦ ꯑꯗꯨ ꯅꯨꯄꯥꯗꯨꯅ ꯇꯣꯈꯥꯏꯅꯤ ꯍꯥꯏꯕꯗꯣ ꯕꯣꯜ ꯀꯥꯕꯒꯤꯗꯨꯗꯤ
ꯃꯦꯁꯤꯒꯤ ꯔꯦꯀꯣꯔꯠꯇꯤ ꯊꯨꯒꯥꯏꯕ ꯃꯥ ꯁꯨꯉꯝ ꯉꯝꯔꯣꯏ
ꯅꯠꯇꯦ ꯑꯩꯅ ꯍꯥꯏꯕꯗꯤ ꯋꯥꯔꯜ ꯀꯞ
ꯎꯝ
ꯑꯗꯨꯅꯤꯗ ꯑꯣ ꯀꯥꯞꯄꯤꯗꯣ ꯍꯥꯏꯕꯅꯤꯗ
ꯈꯪꯗ꯭ꯔꯦꯅꯦ ꯍꯟꯗꯛꯁꯦ ꯑꯩꯗꯤ ꯇꯤꯝ ꯑꯁꯣꯟꯕꯁꯤꯡꯕꯨ ꯍꯟꯗꯛ ꯑꯅꯧꯕꯁꯤꯡꯕꯨ ꯁꯞꯄꯣꯔꯠꯇꯤ ꯌꯥꯝ ꯇꯧꯋꯦ ꯖꯄꯥꯟꯕꯨꯁꯨ ꯌꯥꯝ ꯇꯧꯔꯒꯀꯣ
ꯎꯝ
ꯌꯥꯝ ꯅꯨꯡꯉꯥꯏꯇꯦꯅꯦ
ꯑꯩꯁꯨ ꯖꯄꯥꯟꯗ ꯁꯞꯄꯣꯔꯠ ꯇꯧꯋꯦꯗ ꯅꯨꯡꯁꯤꯌꯦ ꯃꯣꯏ ꯇꯤꯝꯗꯣ ꯗꯤꯁꯤꯄ꯭ꯂꯤꯟꯁꯨ ꯌꯥꯝ ꯂꯩꯌꯦꯅ
ꯑꯗꯨꯅꯦ
ꯑꯦꯁꯤꯌꯥ ꯑꯣꯏꯕꯒꯤ ꯅꯨꯡꯁꯤꯁꯨ ꯅꯨꯡꯁꯤꯕ
ꯃꯅꯤ
ꯑꯗꯨꯒ ꯅꯝꯕꯔ ꯊꯥꯔꯇꯤꯟꯗꯨ ꯐꯖꯕꯗꯨꯗꯤ ꯑꯃꯨꯛ
ꯎꯝ ꯑꯩꯈꯣꯏ ꯃꯤꯗꯤ ꯃꯥꯜꯂꯦꯍꯦ ꯖꯄꯥꯟꯁꯤꯡꯁꯦ
ꯎꯝ ꯑꯩꯈꯣꯏꯒꯤ ꯏꯅꯦ
ꯑꯗꯨꯅꯦ ꯑꯩꯗꯤ ꯑꯩꯈꯣꯏ ꯂꯩꯀꯥꯏꯔꯣꯝꯗꯒꯤꯁꯨ ꯑꯅꯕ ꯊꯣꯛꯄ꯭ꯔꯕꯨ ꯈꯜꯂꯨꯔꯦ
ꯍꯣꯏ ꯅꯣꯏ ꯁꯤ ꯂꯩꯀꯥꯏꯒꯤ ꯃꯤꯔꯅ ꯈꯟꯕꯅꯦ ꯑꯩꯈꯣꯏꯁꯨ ꯉꯁꯤ ꯑꯁꯤ ꯑꯁꯤꯒꯤ ꯂꯣꯏꯔꯒ ꯄꯨꯡ ꯀꯌꯥꯗ ꯑꯈ ꯂꯥꯏꯅꯤꯌꯦ
ꯄꯨꯡ ꯑꯅꯤꯗꯔꯥ ꯑꯍꯨꯝꯗꯔꯥ ꯂꯩꯕꯅꯦ ꯕꯥꯔꯣꯗꯔ ꯑꯅꯤꯗꯗꯤ ꯃꯥ
ꯑꯩꯈꯣꯏ ꯁꯅꯥꯒꯗꯕꯗꯣ ꯗꯦꯠ ꯐꯔꯤꯗꯅ ꯍꯣꯗꯔ
ꯍꯥꯥ
ꯑꯩꯈꯣꯏ ꯁꯟꯅꯒꯗꯕꯗꯣ ꯗꯦ ꯊ꯭ꯔꯤꯗꯔ ꯐꯣꯔꯗꯔ
ꯑꯣ ꯊ꯭ꯔꯤꯗꯔ ꯑꯣꯏꯕꯅꯦ
ꯅꯕꯨꯡ ꯅꯦ ꯅꯕꯨꯡ ꯃꯦꯁꯤꯗꯣ
ꯍꯣꯏ
ꯑꯗꯨꯅ‌ꯦ
ꯄꯨꯡ ꯑꯗꯨꯁꯨ ꯊꯦꯡꯕꯅꯤꯅꯦ
ꯑꯁ ꯑꯗꯨ ꯑꯣꯏꯔꯁꯨ ꯌꯦꯡꯅꯤꯗ ꯃꯣꯏꯒꯤꯗꯨꯗꯤ ꯊꯦꯡꯉꯁꯨ
ꯆꯨꯝꯃ‌ꯦ ꯁꯤꯡꯖꯨ ꯑꯃ ꯁꯦꯝꯖꯤꯜꯂꯒ ꯍ
ꯎꯝ ꯆꯥꯕ ꯌꯥꯏ
ꯅꯣꯏꯗꯤ ꯉꯁꯥꯏ ꯀꯔꯤ ꯀꯔꯤꯅꯣ ꯑꯍꯥꯎꯕ ꯕꯣꯔꯥ ꯑꯃ ꯄꯨꯈ꯭ꯔꯕ ꯃꯥꯜꯂꯦꯍꯦ
ꯆꯥꯛ ꯂꯥꯝꯅꯤꯉꯥꯏ ꯂꯥꯛꯄꯅꯤꯗ ꯑꯗꯣ ꯑꯩꯈꯣꯏꯗꯣ ꯏꯁꯤꯡ ꯖꯍꯥꯔꯗꯣ ꯂꯣꯏꯈ꯭ꯔꯦꯕ ꯑꯗꯣ ꯆꯥꯛ ꯊꯛ ꯄꯨꯛ ꯊꯜꯂꯗꯤ ꯏꯁꯤꯡꯗꯣ ꯂꯧꯕ ꯉꯝꯗꯕ ꯑꯩꯗꯣ ꯍꯣꯏꯗꯤ ꯄꯝꯕꯅꯤꯅ ꯑꯗꯨꯒꯤ ꯑꯁꯦ ꯅꯣꯏ ꯊꯦꯡꯅꯕꯗꯣ ꯌꯥꯝ ꯐꯌꯦ
ꯎꯝ ꯑꯩꯈꯣꯏ ꯄꯝꯀꯤꯟꯗꯣ ꯊꯧꯅꯥ ꯌꯥꯝ ꯐꯕꯅꯦ
ꯎꯝ ꯑꯁ ꯏꯅꯥꯎ ꯅꯨꯄꯥꯅꯤꯗ ꯑꯩꯈꯣꯏꯒꯤ ꯏ ꯃꯔꯤ ꯈꯔ ꯂꯩꯕꯅꯦ ꯃꯥꯗꯣ
ꯃꯥꯔꯣ
ꯎꯝ
ꯑꯆꯥ
ꯗ‌ꯦ ꯃꯔꯤ ꯂꯩꯌꯦ ꯌꯥꯝ ꯆꯥꯎꯕꯗꯤ ꯅꯠꯇꯦꯀꯣ
ꯈꯤꯇꯪꯅꯦꯕ
ꯎꯝ ꯈꯤꯇꯪꯗꯤ ꯃꯔꯤ ꯂꯩꯕꯅꯦ
ꯑꯣ
ꯃꯥꯒꯤ ꯃꯕꯣꯛꯇꯣ ꯑꯩꯈꯣꯏ ꯌꯨꯝꯒꯤ ꯃꯤꯅꯦ ꯍꯥꯏꯌꯦ
ꯑꯣ ꯑꯣ ꯃꯣꯏꯔꯝꯕ ꯌꯥꯏ ꯇꯨꯗꯣ
ꯎꯝ ꯑꯗꯨꯒꯤ ꯀ꯭ꯔꯤ ꯏꯟꯁꯥꯡ ꯆꯥꯔꯒ ꯕꯣꯜ ꯌꯦꯡꯒꯦ ꯇꯧꯕ꯭ꯔꯥ
ꯉꯁꯤ ꯌꯦꯟ ꯆꯥꯕꯤꯌꯦ
ꯀꯔꯤꯕ
ꯌꯦꯟ ꯆꯥꯕꯤꯌ‌ꯦ ꯌꯦꯟ
ꯑꯣ ꯑꯣ
ꯅꯣꯏꯗꯤ ꯀꯔꯤ ꯆꯥꯔꯦ
ꯃꯩꯔꯦꯟ
ꯍꯥꯎꯕ꯭ꯔꯣ
ꯃꯩꯔꯦꯟꯗꯤ ꯍꯣꯏ ꯑꯗꯨꯝ ꯃꯍꯥꯎꯋꯤꯗ ꯁꯤꯗꯒꯤꯗꯤ ꯅꯥꯞ ꯅꯥꯞ ꯑꯣꯏꯔꯒ
ꯃꯅꯥꯒꯁꯨ ꯃꯩꯔꯦꯟ ꯃꯨꯟꯗꯕꯗꯨꯁꯨ ꯑꯗꯨꯝ ꯍꯥꯎꯋꯦ ꯃ‌ꯦꯅꯦꯛ ꯅꯠꯇꯦ ꯃꯅꯥꯒ ꯃꯤꯛꯁ ꯇꯧꯔꯒ ꯊꯣꯡꯕꯗꯣ
ꯎꯝ
ꯑꯗꯨꯁꯨ ꯍꯥꯎꯋꯦ
ꯃꯩꯔꯦꯟ ꯑꯩꯗꯤ ꯁꯨꯡꯍꯩ ꯍꯩꯅꯗꯦꯅꯦ
ꯑꯁ ꯏꯅꯥꯎ ꯅꯨꯄꯥꯁꯦ ꯌꯥꯗꯕꯅꯦ ꯑꯗꯨ ꯊꯣꯡꯔꯗꯤ ꯆꯥꯛ ꯆꯥꯗꯕꯅꯦ ꯃꯥꯗꯣ
ꯊꯨꯝꯕꯒꯤꯀꯣ
ꯅꯨꯄꯥ ꯈꯣꯏꯁꯦ ꯃꯩꯔꯦꯟꯒ ꯑꯁꯤ ꯀꯔꯤꯔꯥ ꯄꯥꯟꯗꯣ ꯌꯥꯝ ꯄꯥꯝꯗꯕ ꯃꯥꯜꯂꯦꯅ
ꯍꯣꯏ ꯄꯥꯟꯁꯨ ꯌꯥꯝ ꯑꯩꯁꯨ ꯄꯥꯝꯗꯦ
ꯄꯥꯝꯗꯝꯕꯅꯦ ꯅꯨꯄꯥꯈꯣꯏ ꯀꯔꯤꯒꯤꯔꯥ ꯈꯪꯗꯦ ꯈ‌ꯣꯏꯗꯤ ꯑꯗꯨꯝ ꯆꯥꯕ ꯌꯥꯏꯗ
ꯑꯗꯨꯕꯨ ꯃꯥꯏꯔꯦꯟ ꯑꯄꯤꯛꯄꯗꯣ ꯃꯆꯥ ꯑꯄꯤꯛꯄꯗꯣ
ꯎꯝ
ꯑꯗꯨꯗꯤ ꯆꯝꯐꯨꯠ ꯆꯥꯏ
ꯍꯣꯏ ꯆꯝꯐꯨꯁꯨ ꯍꯥꯎꯕꯅꯦ ꯑꯗꯨꯒ ꯃꯅꯥꯔꯒ ꯈꯣꯡꯕꯗꯨꯁꯨ ꯌꯥꯝ ꯍꯥꯎꯋꯦ ꯑꯩꯒꯤꯗꯤ
ꯑꯗꯨꯒꯨꯝꯕꯗꯨꯗꯤ ꯑꯁ ꯍꯥꯏꯅꯗꯦ ꯈꯪꯗꯦ ꯀꯔꯤ ꯇꯧꯕꯒꯦꯗ ꯊꯨꯝꯃꯒ ꯅꯣꯏꯗꯤ ꯉꯁꯤ ꯅꯣꯏ ꯉꯁꯤ ꯃꯦꯠꯁ ꯑꯃꯈꯛꯇꯪꯔꯣ ꯌꯦꯡꯗꯣꯏꯁꯦ
ꯍꯣꯏꯡ ꯏꯁꯥꯅ ꯌꯦꯡꯒ ꯍꯌꯦꯡꯒ ꯌꯥꯝ ꯆꯤꯛꯇꯦ
ꯑ
ꯑꯃꯨꯛ ꯑꯩꯈꯣꯏꯒꯤ ꯄꯦꯟ ꯁꯥꯟꯟꯅꯒꯅꯤꯅ ꯑꯃꯨꯛ ꯅꯪꯁꯨ ꯁꯄꯦꯟ ꯁꯞꯄꯣꯔꯠ ꯇꯧꯔꯕꯅꯤ ꯃꯦꯁꯤꯕꯨ ꯁꯞꯄꯣꯔꯠ ꯇꯧꯔꯗꯤ ꯕꯔꯀꯥ ꯅꯨꯡꯁꯤꯔꯝꯅꯦꯕ ꯏ ꯃꯔꯤꯗꯨ ꯂꯣꯏ ꯊꯣꯛꯈ꯭ꯔꯦꯕ ꯑꯗꯨꯒꯤ
ꯑꯗꯨꯅꯦ ꯑꯁ ꯑꯩꯈꯣꯏ ꯂꯩꯀꯥꯏꯗ ꯁꯅꯥꯒꯗꯕꯗꯣ
ꯑꯣ
ꯑꯗꯨꯒꯤ ꯂꯩꯀꯥꯏꯁꯤꯡꯗꯨꯁꯨ ꯌꯥꯝ ꯀꯜꯂꯦꯅꯦ ꯃꯣꯏꯒꯤ ꯒꯣꯜ ꯀꯤꯞꯄꯔꯗꯨꯣ
ꯎꯝ
ꯑꯍꯟꯗꯤ ꯑꯣꯏꯔꯒ ꯐꯖꯅ ꯐꯥꯕꯗꯣ
ꯑꯣ
ꯑꯗꯨ ꯈꯈꯣꯏꯗꯣꯏꯅꯤꯅꯦ ꯀꯥꯄꯣ ꯕꯥꯔꯗꯦ ꯍꯥꯏꯕ꯭ꯔꯥ ꯀꯥꯄꯨ ꯍꯥꯏꯕ꯭ꯔꯣ ꯀꯔꯤꯒꯤꯅꯣ
ꯃꯣꯏꯁꯨ ꯉꯝꯅꯤꯡꯕꯅꯤ ꯎ ꯉꯝꯅꯤꯡꯕꯅꯤꯅꯀꯣ
ꯑꯗꯨꯅꯦ ꯃꯣꯏꯁꯨ ꯑꯃꯨꯕꯁꯤꯡꯒꯤ ꯔꯤꯄ꯭ꯔꯖꯦꯟ ꯇꯧꯕꯅꯦꯕꯀꯣ
ꯑꯣ
ꯍꯟꯗꯛꯀꯤꯁꯦ ꯑꯃꯛ ꯄ ꯌꯥꯝꯅꯦ
ꯍꯣꯏ ꯖꯄꯥꯟꯒꯤ ꯀ ꯄꯥꯔꯗꯨꯁꯨ ꯅꯨꯡꯁꯤꯗ꯭ꯔꯣ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
ꯃꯥ ꯃꯊꯟꯗ ꯇꯣꯉꯥꯟꯅ ꯂꯦꯞꯄꯗꯣ
ꯎꯝ ꯑꯁ ꯃꯣꯏ ꯉꯝꯕꯗꯤ ꯌꯥꯕꯅꯦꯀꯣ ꯁꯣꯏꯕ ꯑꯃ ꯍꯥꯏꯕꯁꯦꯀꯣ
ꯁꯦꯡꯕ ꯍꯥꯏꯔꯗꯤ ꯃꯣꯏꯅꯗꯤ ꯍꯦꯟꯅꯗꯤ ꯐꯖꯗꯤ ꯐꯖꯩꯗ ꯕ꯭ꯔꯥꯖꯨꯒꯤꯗꯨꯅ ꯗꯤꯐꯦꯟꯁ ꯗ ꯑꯗꯨꯝ ꯀꯜꯂꯦ ꯑꯗꯨ ꯑꯣꯏꯔꯁꯨ ꯂꯥꯁ ꯃꯤꯅꯤꯠꯇ ꯇꯧꯕꯅꯤꯅ ꯅꯨꯡꯁꯤꯕ ꯋꯥꯅꯤꯗ ꯃꯣꯏꯗꯣ ꯉꯝꯂꯁꯨ ꯑꯁ ꯅꯦꯛꯁꯗꯤ ꯁꯨꯛꯅꯝ ꯉꯝꯂꯣꯏꯔ
ꯎꯝ ꯑꯗꯨ ꯕꯨꯙꯥꯎꯗꯁꯨ ꯂꯩꯌꯦꯗꯅ ꯀꯣꯣꯜꯗꯤ
ꯃꯣꯏ ꯃꯣꯏꯗꯣ ꯗꯥꯎꯗꯤ ꯂꯩꯗꯤ ꯂꯩꯕꯅꯦꯕ ꯑꯗꯨ ꯅꯨꯃꯤꯠꯇꯣ ꯃꯣꯏꯒꯤ ꯗꯥꯎꯗꯣ ꯃꯣꯏ ꯄꯥꯏꯕ ꯍꯩꯗꯕꯒꯤꯔ ꯈꯪꯗꯦ
ꯑ ꯂꯥꯁ ꯇ ꯀꯞꯄꯟ ꯎꯄꯥꯗ ꯈꯪꯕ꯭ꯔꯣ
ꯎ ꯈꯪꯉꯦ ꯍꯣꯏ ꯌꯥꯝ ꯅꯨꯡꯁꯤꯌꯦ
ꯑꯗꯨꯗꯣ ꯑꯩꯗꯤ ꯅꯣꯛꯅꯤꯡꯕꯅꯦꯍꯦ
ꯀꯔꯤꯒꯤ ꯃꯤꯅ ꯀꯥꯞꯄ ꯀꯥꯟꯁꯤꯗ ꯀꯔꯤꯒꯤ ꯅꯣꯛꯅꯤꯡꯕ꯭ꯔꯥ ꯅꯪ
ꯅꯠꯇ ꯋꯥꯊ ꯇꯧꯔꯒ ꯃꯥ ꯀꯩꯀꯨ ꯀꯥꯞꯇ
ꯑ
ꯇꯤꯚꯗ ꯂꯥꯁꯇ ꯌꯦꯡꯉꯒ ꯃꯉꯣꯟꯗ ꯂꯥꯁꯇ ꯑꯁ ꯄꯤꯕꯗꯣ
ꯑꯣ ꯑꯣ ꯕꯦꯔꯧ ꯌꯥꯝ ꯆꯠꯈ꯭ꯔꯦꯅ ꯑꯗꯣ
ꯑꯥ ꯋꯥꯟ ꯃꯤꯂꯤꯌꯟ ꯐꯣꯂꯣꯋꯔ ꯐꯪꯈ꯭ꯔꯦꯅꯦ
ꯐꯣꯂꯣꯋꯔꯁꯨ ꯌꯥꯝ ꯌꯥꯎꯈ꯭ꯔꯦ ꯑꯩꯈꯣꯏꯁꯨ ꯆꯠꯄ ꯇꯥꯔꯦꯗ ꯄꯩꯁꯥ ꯇꯥꯜꯂꯒ
ꯑꯗꯨꯅꯦ ꯃꯥ ꯑꯗꯨ ꯊꯤ ꯅꯨꯡꯉꯥꯏꯔꯝꯃꯅꯤ
ꯃꯥꯒꯤ ꯚꯤꯗꯤꯑꯣ ꯌꯥꯝ ꯂꯩꯔ ꯆꯠꯈ꯭ꯔꯦ ꯍꯟꯗꯛꯅ
ꯎꯝ ꯀꯣꯔꯤꯌꯟꯒꯤ ꯗ꯭ꯔꯃꯥ ꯑꯃꯗ ꯌꯥꯎꯕ ꯅꯨꯄꯥ ꯃꯥꯜꯂꯦꯅꯦ ꯑꯗꯨꯗꯣ
ꯍꯪꯗꯗ ꯃꯥꯒꯤꯗꯣ ꯑꯣꯕ ꯋꯥ ꯈ꯭ꯔ ꯆꯥꯄꯤ ꯆꯥꯠꯇꯅꯤꯔ
ꯎꯝ ꯐꯥꯎꯅꯕ ꯑꯅꯤꯅꯦ ꯚꯥꯏꯔꯦꯜ ꯆꯠꯅꯕꯅꯤꯅꯦ ꯃꯥ ꯇꯧꯔꯤꯗꯣ
ꯍꯗꯅꯦ ꯉꯝꯗ꯭ꯔꯁꯨ ꯃꯥꯒꯤꯗꯤ ꯑꯗꯨꯝ ꯀꯣꯟꯅꯑꯦꯅ ꯀꯥꯞꯄꯗꯅ ꯅꯗꯤ ꯑꯅꯤ ꯄ ꯀꯥꯏꯅ ꯀꯣꯂꯣꯧꯕꯗꯣ
ꯎꯝ ꯊꯨꯝꯁꯨ ꯇꯥꯔꯕ ꯃꯥꯂ ꯂꯩꯍꯦ ꯍꯣꯏ ꯑꯩ ꯃꯈꯥꯗ ꯑꯃꯨꯛ ꯀꯨꯝꯕ ꯃꯣꯏ ꯃꯈꯥꯗ ꯌꯦꯡꯐꯝ ꯑꯣꯏꯕ
ꯐꯖꯅ ꯌꯦꯡꯉꯣ ꯑꯗꯨꯗꯤ
ꯍꯣꯏ ꯅꯪꯁꯨ ꯐꯖꯅ ꯌꯦꯡꯂꯡꯣ ꯑꯣꯀꯦ ꯑꯣꯀꯦ ꯍꯌꯦꯡꯅ ꯑꯗꯨꯗꯤ ꯐꯥꯎꯅꯔꯁꯤꯀꯣ
ꯍꯣꯏ ꯍꯣꯏ ꯃꯪ ꯐꯥꯔꯣ
ꯃꯥꯡ ꯐꯥꯔꯛꯑꯣ ꯃꯥꯡ ꯐꯥꯔꯛꯑꯣ ꯊꯝꯃꯦ ꯊꯝꯃꯦ